ꯍꯜꯂꯣ ꯍꯜꯂꯣ ꯏꯌꯥꯝꯕ ꯇꯨꯝꯃꯕ꯭ꯔꯣ ꯀꯩꯗꯧꯔꯤꯒꯦ ꯆꯥꯛ ꯏꯁꯤꯡ ꯎꯅꯔꯦ ꯆꯥꯔꯦ ꯊꯛꯂꯦ ꯇꯨꯝꯗꯒꯤ ꯇꯧꯔꯕꯣ
ꯑ ꯎꯝ ꯆꯥꯛ ꯊꯣꯛꯄꯗ ꯉꯔꯤꯌꯦ ꯆꯥꯛ ꯀꯣꯗꯤ ꯁꯨꯝ ꯍꯥꯏꯗꯤ ꯆꯖꯒꯗꯣꯛꯄ ꯉꯥꯏꯍꯥꯛ ꯁꯨꯝ ꯂꯩꯔꯝꯕꯅꯤ
ꯈꯣꯟꯖꯦꯜ ꯍꯥꯏꯗꯤ ꯐꯥꯃꯨꯡꯗ ꯂꯩꯕꯒꯤ ꯈꯣꯟꯖꯦꯜ ꯃꯥꯟꯕ ꯑꯩꯅ ꯇꯨꯝꯃꯕ꯭ꯔꯥ ꯁꯤꯅꯤ ꯏꯌꯥꯝꯕꯁꯦ
ꯍꯣꯏ ꯇꯨꯝꯗꯔꯤ ꯇꯨꯝꯗꯔꯤ ꯏꯁ ꯍꯛꯆꯥꯡꯁꯦ ꯈꯔꯁꯨ ꯅꯨꯡꯉꯥꯏꯇꯕꯀꯣ
ꯍꯣꯏ ꯑꯩꯒꯤ ꯏꯌꯥꯝꯕ ꯍꯣꯢꯔꯣꯝꯁꯦ ꯍꯧꯖꯤꯛꯀꯥꯟꯁꯤ ꯀꯥꯂꯦꯟꯗ ꯆꯪꯁꯤꯜꯂꯛꯄꯒ ꯁꯥꯕ ꯈꯣꯠꯄꯁꯤ ꯀꯃꯥꯏ ꯇꯧꯕ ꯌꯥꯢ
ꯁꯥꯕꯁꯦ ꯑꯗꯨꯝ ꯐꯖꯅ ꯑꯗꯨꯝ ꯈꯔ ꯑꯗꯨꯝ ꯀꯜꯂꯦ ꯁꯥꯕꯁꯦ
ꯑ ꯃꯥꯅꯤ ꯃꯥꯅꯤ ꯪ ꯃꯁꯤ ꯑꯑꯣꯟꯕꯅꯤꯗ ꯅꯦꯆꯔꯒꯤ ꯑꯣꯏꯕ ꯊꯥꯏꯅꯉꯩ ꯃꯇꯝꯗ ꯑꯩꯈꯣꯏꯅ ꯑꯉꯥꯡ ꯑꯣꯏꯕ ꯃꯇꯝ ꯃꯇꯝꯗ ꯌꯦꯡꯉꯣ ꯀꯌꯥ ꯁꯥꯕ ꯈꯣꯠꯄꯁꯦ ꯀꯌꯥ ꯍꯦꯟꯀꯠꯅꯔꯛ ꯄꯣꯠꯇꯦꯕ ꯅꯠꯇ꯭ꯔꯥ ꯍꯧꯖꯤꯛꯇꯤ ꯁꯥꯕꯒꯤ ꯆꯥꯡꯁꯦ ꯑꯥ ꯄꯛꯅ ꯌꯥꯎꯅ ꯋꯥꯡꯉꯦ ꯍꯥꯏ ꯗꯤꯒ꯭ꯔꯤ ꯁꯤ ꯃꯁꯤ ꯀꯔꯤ ꯍꯥꯏꯅꯤ ꯃꯅꯤꯄꯨꯔꯁꯤꯗꯤ ꯑꯌꯥꯝꯕ ꯆꯤꯡꯅ ꯀꯣꯏꯁꯟꯕ ꯂꯝꯅꯤ ꯆꯤꯡꯒꯤ ꯂꯝ ꯍꯥꯏꯁꯤꯃꯛꯇꯕꯨ ꯖꯪꯒꯜ ꯉꯥꯛꯇꯅꯦꯕ ꯅꯠꯇ꯭ꯔꯥ ꯁꯤ ꯃꯌꯥꯝꯁꯦ ꯆꯤꯡꯗ ꯈꯨꯟꯗꯥꯔꯤꯕ ꯅꯠꯇ꯭ꯔꯒꯁꯨ ꯑꯩꯈꯣꯏꯒꯤ ꯃꯤ ꯂꯩꯔꯤꯕꯁꯤꯡꯁꯤ ꯃꯔꯛꯇ ꯑꯣꯢꯔꯒꯁꯨ ꯍꯥꯏꯗꯤ ꯎꯒꯨꯝꯕ ꯀꯩꯅꯣꯒꯨꯝꯕꯁꯤ ꯀꯔꯕꯥꯔ ꯇꯧꯅꯕꯒꯤ ꯌꯥꯟꯊꯠꯂꯛꯄꯀꯣ ꯑꯗꯨꯒꯨꯝꯕ ꯇꯧꯔꯛꯄꯁꯤꯅ ꯀꯩ ꯍꯥꯏꯅꯤ ꯎ ꯋꯥꯁꯤꯡꯁꯦ ꯃꯔꯥꯡ ꯀꯥꯏꯔꯛꯇ꯭ꯔꯕꯅꯤꯅ ꯑꯗꯨꯨꯝ ꯍꯥꯎꯕꯒꯤ ꯆꯥꯡꯁꯦ ꯋꯥꯠꯁꯤꯜꯂꯛꯑꯦ ꯑꯗꯨꯅ ꯍꯧꯕꯒꯤ ꯆꯥꯡ ꯋꯥꯠꯂꯛꯑꯕꯅꯤꯅ ꯁꯥꯕ ꯑꯗꯨꯗꯒꯤ ꯅꯣꯡ ꯆꯤꯡ ꯇꯥꯕ ꯃꯇꯝꯗ ꯏꯁꯤꯡ ꯏꯆꯥꯎ ꯇꯣꯏꯅ ꯊꯣꯛꯀꯟꯕ ꯑꯗꯨꯝ ꯊꯣꯛꯑꯦꯕ ꯅꯠꯇ꯭ꯔꯥ
ꯃꯥꯅꯦ ꯃꯥꯅꯦ ꯑꯩꯗꯤ ꯑꯗꯨꯝ ꯑꯩꯗꯤ ꯎꯨ ꯋꯥꯁꯤꯅ ꯍꯥꯢꯗꯤ ꯅꯣꯡꯗ ꯄ ꯃꯇꯝꯇ ꯏꯁꯤꯡ ꯐꯥꯖꯤꯟꯒꯗꯕꯁꯤꯁꯨ ꯐꯥꯖꯤꯟꯗ꯭ꯔꯦꯗꯣ
ꯍꯥꯞꯖꯤꯟꯈ꯭ꯔꯦ
ꯍꯥꯏꯗꯤ ꯃꯅꯤꯡꯇꯝꯅ ꯑꯗꯨꯝ ꯆꯦꯟꯊꯔꯛꯑꯕꯅꯤꯅ ꯑꯗꯨꯝ ꯍꯥꯏꯗꯤ ꯑꯀꯨꯠꯄ ꯂꯝꯕꯤꯗ ꯑꯗꯨꯝ ꯆꯦꯟꯔꯛ
ꯎꯝ ꯍꯜꯂꯣ ꯎꯝ ꯇꯥꯔꯕꯣ ꯇꯥꯔꯕꯣ ꯑꯩ ꯃꯤꯌꯥꯝ ꯑꯃꯨꯛ ꯄꯕ ꯇꯠꯂꯤꯀ ꯀꯩꯅꯣ ꯈꯣꯟꯖꯟꯁꯤꯕꯣ
ꯑ ꯅꯦꯋꯥꯛꯅ ꯃꯥꯜꯂꯦ ꯑꯃꯨꯛ ꯇꯥꯕꯁꯨ ꯌꯥꯎꯋꯦ ꯇꯥꯗꯕꯁꯨ ꯌꯥꯎꯋꯦꯕꯀꯣ
ꯑꯗꯨꯅꯤꯅꯦ ꯏꯌꯥꯝꯕ
ꯎꯒꯦ ꯆꯥꯡ ꯍꯥꯏ ꯋꯥꯠꯂꯛꯄ ꯍꯥꯏꯕꯗꯤ ꯃꯤ ꯃꯁꯤꯡ ꯍꯦꯟꯀꯠꯂꯛꯄ ꯁꯤꯖꯤꯟꯅꯗꯕ ꯌꯥꯗꯕ ꯃꯤꯅ ꯎꯒꯤ ꯆꯥꯡꯁꯤꯗꯤꯀꯣ ꯑꯗꯨꯝ ꯍꯥꯏꯗꯤ ꯁꯥꯕ ꯈꯣꯠꯄ ꯑꯩꯈꯣꯏꯒꯤ ꯍꯥꯏꯗꯤ ꯌꯨꯝ ꯁꯥꯕꯗ ꯑꯣꯏꯔꯁꯨ ꯎ ꯆꯪꯗꯕ ꯄꯣꯠ ꯂꯩꯇ꯭ꯔꯦꯅꯀꯣ ꯍꯧꯖꯤꯛꯇꯤ ꯑꯗꯨꯗ ꯃꯁꯤꯅ ꯍꯥꯏꯗꯤ ꯁꯨꯝ ꯍꯥꯏꯗꯤ ꯎ ꯋꯥꯗꯣ ꯍꯥꯏꯗꯤ ꯗꯔꯀꯥꯔ ꯇꯥꯔꯛꯄꯅꯤꯅ ꯌꯥꯟꯊꯠꯂꯦ ꯌꯥꯟꯊꯠꯂꯒ ꯑꯩꯈꯣꯏꯅ ꯃꯤꯅ ꯍꯥꯏꯅꯔꯤꯗꯤ ꯑꯃ ꯌꯥꯟꯊꯠꯄꯗ ꯑꯅꯤ ꯊꯥꯖꯤꯜꯂ ꯍꯥꯏꯅꯕꯅꯦ ꯑꯩꯈꯣꯏꯒꯤꯗꯤ ꯌꯥꯟꯊꯠꯈ꯭ꯔꯒꯗꯤ ꯑꯗꯨꯝ ꯂꯣꯏꯔꯦ ꯅꯠꯇ꯭ꯔꯥ ꯑꯗꯨꯅ ꯍꯥꯏꯗꯤ ꯏꯟꯚꯥꯏꯔꯣꯟꯃꯦꯟ ꯗꯦ ꯒꯨꯝꯕ ꯂꯥꯛ ꯍꯣꯏ ꯍꯣꯏ ꯍꯣꯏ ꯍꯣꯏ ꯏꯟꯚꯥꯏꯔꯣꯟꯃꯦꯟ ꯗꯦꯒꯨꯝꯕꯗ ꯂꯥꯛꯄꯗ ꯈꯔ ꯊꯥꯕ ꯈꯣꯠꯄ ꯄꯥ ꯍꯥꯏꯁꯦ ꯃꯑꯣꯡ ꯉꯥꯜꯍꯟꯕ ꯍꯥꯏꯇꯥꯔꯦ ꯃꯌꯥꯝꯗ ꯐꯣꯇꯣ ꯀꯥꯞꯄ ꯈꯣꯠꯄꯒꯤ ꯊꯥꯗꯨꯏ ꯃꯤ ꯑꯣꯏꯕ ꯌꯥꯕ ꯅꯠꯇꯦꯕ
ꯃꯥꯅꯦ ꯃꯥꯅꯦ ꯍꯥꯢꯗꯤ ꯑꯗꯨꯝꯕꯗꯨ ꯊꯥꯔꯝꯃꯒ ꯑꯗꯨꯝ ꯅꯣꯡꯉꯥꯟꯥꯟꯕꯒ ꯏꯁꯤꯡꯁꯥꯏꯅꯤꯁꯨ ꯈꯪꯗꯔꯦ ꯑꯗꯣ
ꯎꯝ
ꯄꯥꯝꯕꯤꯗꯣ ꯍꯤꯡꯉꯤꯕ꯭ꯔꯥ ꯍꯤꯡꯗꯕ꯭ꯔꯥꯁꯨ ꯌꯦꯡꯁꯤꯟꯗꯔꯦꯗꯣ
ꯎꯝ
ꯑꯗꯨꯅꯦ ꯊꯥꯔꯝꯃꯤ ꯍꯥꯏꯕ ꯀꯩꯀꯤ ꯃꯃꯤꯡ ꯈꯛꯇ ꯋꯥꯅꯦꯕ ꯑꯗꯨꯕꯨ ꯍꯥꯏꯗꯤ ꯄꯕꯣꯠ ꯑꯃ ꯊꯥꯕ ꯃꯇꯝꯗ ꯌꯦꯡ ꯆꯟꯗ꯭ꯔꯗꯤ ꯀꯩꯝ ꯀꯥꯟꯅꯗꯦꯗꯅ
ꯀꯥꯟꯅꯗꯦ ꯀꯥꯟꯅꯗꯦ ꯍꯥꯏꯗꯤ ꯄꯣꯠꯇꯣ ꯍꯥꯏꯗꯤ ꯊꯥꯕ ꯈꯛꯇꯗꯨꯅꯁꯨ ꯌꯥꯗꯦꯕ ꯅꯠꯇ꯭ꯔꯥ ꯊꯥꯔꯨꯔꯒ ꯍꯤꯡꯉꯤꯕ꯭ꯔꯥ ꯁꯤꯔꯕ꯭ꯔꯥ ꯍꯥꯏꯗꯨꯁꯨ ꯈꯔ ꯌꯦꯡꯕ ꯆꯪꯉꯦꯕ ꯅꯠꯇ꯭ꯔꯣ ꯏꯌꯥꯝꯕ
ꯃꯥꯅꯦ ꯃꯥꯅꯦ
ꯌꯦꯡꯁꯤꯟꯗ꯭ꯔꯒꯗꯤ ꯁꯥꯔꯝꯃꯤꯕ ꯄꯣꯠꯇꯣ ꯁꯤꯔꯒꯗꯤ ꯀꯔꯤ ꯀꯥꯟꯅꯩ ꯃꯇꯝ ꯆꯪꯅ ꯊꯥꯔꯤꯅꯤ ꯄꯩꯁꯥ ꯀꯩꯅꯣ ꯇꯧꯅ ꯊꯥꯔꯤꯅꯤ ꯑꯗꯨꯗꯒꯤꯗꯤ ꯂꯝ ꯅꯨꯡ ꯇꯤꯡꯗꯅ ꯈꯣꯠꯇꯅ ꯊꯥꯔꯤ ꯃꯌꯥꯝꯗꯣ ꯀꯔꯤ ꯀꯥꯟꯅꯗꯦꯕ ꯑꯗꯨ ꯍꯥꯏꯔꯒ ꯌꯥꯝꯌꯥꯝꯅ ꯆꯤꯡꯗ ꯎ ꯋꯥꯒꯨꯝꯕ ꯀꯣꯛꯊꯠꯂꯛꯄꯁꯦ ꯑꯌꯥꯝꯕꯅ ꯆꯤꯡꯗꯁꯨ ꯍꯥꯏꯗꯤ ꯑꯩꯈꯣꯏ ꯆꯥꯕ ꯊꯛꯄꯁꯦ ꯑꯌꯥꯝꯕꯅ ꯐꯧꯒꯨꯝꯕ ꯑꯗꯒꯤ ꯆꯦꯡꯒꯨꯝꯕ ꯀꯩꯅꯣ ꯇꯧꯅꯕꯁꯤꯗ ꯃꯣꯏꯒꯤ ꯂꯧꯎ ꯁꯤꯡꯎ ꯇꯧꯕꯁꯦ
ꯎꯝ
ꯃꯁꯤꯅꯁꯨ ꯑꯌꯥꯝꯕ ꯀꯣꯛꯊꯣꯔꯛꯄ ꯀꯥꯟꯅꯤꯗ ꯆꯤꯡꯒꯤ ꯀꯩꯅꯣꯒꯨꯝꯕ ꯎ ꯋꯥ ꯌꯥꯟꯊꯛ ꯈꯣꯊꯠꯂꯒ ꯍꯥꯏꯗꯤ ꯀꯣꯛꯊꯣꯛꯑꯒ ꯃꯣꯏꯒꯤ ꯃꯣꯏꯒꯤ ꯀꯔꯤ ꯍꯥꯏꯅꯤ ꯃꯣꯏꯒꯤ ꯐꯧꯒꯨꯝꯕ ꯂꯤꯡꯕ ꯍꯨꯟꯕ ꯈꯣꯠꯄ ꯇꯧꯕꯗꯣ ꯍꯥꯏꯗꯤ ꯖꯨꯃꯤꯡ ꯀꯜꯇꯤꯚꯦꯁꯟ ꯇꯧꯕꯗꯣ ꯄꯥꯝꯂꯧ ꯎꯕꯗꯣ
ꯑꯥ
ꯑꯗꯨꯅ ꯃꯔꯝ ꯑꯣꯏꯔꯒ ꯍꯣꯏ ꯋꯥꯉꯁꯦ ꯄꯥꯛꯇꯛꯅꯅ ꯃꯩ ꯊꯥꯗꯣꯛꯈꯤꯕꯀꯣ
ꯑꯥ
ꯑꯗꯨꯅ ꯃꯐꯝ ꯑꯃꯗ ꯑꯃꯨꯛ ꯑꯗꯨꯀꯣꯛ ꯀꯣꯛꯑꯅꯤ ꯑꯩ ꯃꯐꯝ ꯑꯃꯗ ꯑꯃꯨꯛ ꯆꯠꯇꯨ ꯑꯃꯨꯛ ꯇꯧꯕ ꯑꯗꯨꯃꯥꯏꯅ ꯇꯧꯗꯅ ꯑꯍꯣꯡꯕꯗꯣ ꯑꯗꯨꯝ ꯂꯥꯛꯄꯅꯦꯕ ꯅꯠꯇ꯭ꯔꯥ
ꯃꯥꯅꯦ ꯃꯥꯅꯦ ꯍꯥꯏꯗꯤ ꯃꯣꯏꯅ ꯑꯄꯥꯝ ꯎꯕ ꯃꯇꯝꯗ ꯍꯥꯏꯗꯤ ꯃꯐꯝ ꯑꯃꯗ ꯑꯃꯨꯛ ꯎꯔꯝꯃꯅꯤ ꯑꯗꯣ ꯂꯩꯍꯥꯎ ꯂꯩꯇ꯭ꯔꯀꯥꯟꯗ ꯑꯃꯨꯛ ꯃꯐꯝ ꯑꯃꯗ ꯑꯃꯨꯛ ꯎꯅꯕ ꯍꯣꯠꯅꯔꯛꯄꯗ ꯃꯇꯝꯗꯗꯤ ꯍꯧꯔꯤꯕ ꯄꯥꯝꯕꯤꯁꯤꯡꯗꯨꯣ ꯅꯣꯏꯅ ꯀꯣꯡꯊꯣꯛꯄꯤꯅꯦꯕ
ꯃꯥꯅꯦ ꯃꯥꯅꯦꯄꯅꯤ
ꯑꯗꯨꯗꯨꯅ ꯍꯥꯏꯗꯤ ꯅꯣꯡꯃ ꯅꯣꯡꯃꯒꯤ ꯎ ꯋꯥꯁꯤꯡ ꯌꯥꯟꯊꯠꯂꯛꯑꯕꯅꯤꯅ
ꯎꯝ
ꯂꯩꯒꯗꯕ ꯍꯥꯏꯗꯤ ꯑꯩ ꯑꯌꯤꯡ ꯑꯁꯥꯒꯤ ꯈꯟꯗꯗꯤ ꯄꯨꯔꯥ ꯆꯦꯟꯖ ꯂꯥꯛꯄꯅꯦꯕ
ꯂ ꯂꯦ ꯅꯁ
ꯑꯗꯨꯅꯤ ꯁꯥꯔꯒꯗꯤ ꯈꯪꯁꯥ ꯁꯥꯕꯤ ꯍꯧꯖꯤꯛ ꯇꯧꯔꯤꯅꯦ ꯑꯗꯨꯒ ꯏꯪꯉꯒꯅ ꯈꯔꯪ ꯏꯪꯕꯤ
ꯎꯝ
ꯃꯥꯏ ꯂꯩꯒꯗꯕꯅꯤ ꯇꯦꯝꯄꯔꯦꯆꯔ ꯆꯥꯡꯗꯣ ꯂꯩꯇ꯭ꯔꯦꯕ
ꯂꯩꯇꯔꯦ ꯂꯩꯇꯔꯦ ꯇꯦꯝꯄꯔꯦꯆꯔ ꯑꯥ ꯌꯧꯔꯦ ꯀꯩꯅꯣꯅꯦ ꯐꯦꯟ ꯊꯥꯡꯉꯒ ꯂꯩꯕꯒ ꯌꯥꯝ ꯊꯥꯡꯉꯩ ꯃꯇꯝ ꯁꯥꯕꯁꯤ ꯐꯦꯟꯒ ꯊꯥꯔ ꯈꯣꯠꯂ ꯈꯥꯡꯕ ꯉꯝꯅꯔꯝꯃꯤꯗꯅ ꯍꯧꯖꯤꯛꯇꯤ ꯀꯗꯥꯏꯗꯒꯤ ꯐꯦꯟ ꯊꯥ ꯉꯝꯕꯒꯥꯏ ꯑꯦꯁ ꯄꯅꯕꯒꯔ ꯆꯪꯕ ꯉꯝꯗ ꯃꯊꯪꯗ ꯀꯩꯅꯣ ꯑꯗꯨꯅ ꯂꯩꯀꯥꯏ ꯍꯥꯏꯗꯤ ꯂꯩꯀꯥꯏ ꯍꯥꯏꯔ ꯅꯠꯇ꯭ꯔꯒꯁꯨ ꯑꯩꯈꯣꯏꯅ ꯇꯧꯕ ꯌꯥꯕꯗꯤ ꯑꯩꯈꯣꯏꯒꯤ ꯑꯀꯣꯏꯕꯗꯀꯣ ꯎ ꯆꯥꯔꯤꯉꯩꯁꯦ ꯑꯗꯨꯝ ꯑꯩꯈꯣꯏꯅ ꯍꯥꯏꯕꯗꯤ ꯈꯔ ꯑꯗꯨꯝ ꯊꯥꯕ ꯈꯣꯠꯄꯁꯨ ꯗꯔꯀꯥꯔ ꯇꯥꯕꯅ ꯈꯜꯂꯦ ꯍꯥꯏꯗꯤ ꯑꯦꯋꯥꯔꯅꯦꯁ ꯑꯣꯏꯅ ꯍꯥꯏ ꯍꯥꯏꯇꯥꯥꯔꯦ ꯑꯩꯈꯣꯏ ꯌꯨꯝ ꯌꯨꯝꯗꯒꯤ ꯍꯥꯟꯅ ꯍꯧꯗꯣꯛꯄꯀꯣ ꯑꯗꯨꯝꯕ ꯑꯃ ꯆꯪꯕ꯭ꯔꯥꯅ ꯈꯜꯂꯦ ꯅꯔꯥꯡ ꯍꯥꯏꯗꯤ ꯏꯁꯥꯒꯤ ꯀꯩꯅꯣ ꯁꯦꯝꯗꯅ ꯀꯕ ꯏꯁꯥꯒꯤ ꯀꯩꯅꯣ ꯁꯦꯝꯗꯅꯗꯤ ꯃꯤꯒꯤ ꯁꯨꯃꯥꯡ ꯁꯤꯂ ꯌꯥꯗꯦꯕ ꯎꯝ ꯑꯥ ꯍꯣꯏ ꯑꯗꯨ ꯂꯩꯁꯇ ꯑꯣ ꯏꯁ ꯍꯅ ꯐꯅꯕ ꯍꯣꯠꯅꯕꯗꯨꯅ ꯐꯩ ꯏꯁꯥꯒꯤ ꯍꯥꯟꯅ ꯁꯦꯝꯕꯗꯨꯅ ꯐꯩꯌꯦꯕ ꯅꯠꯇ꯭ꯔꯥ ꯑꯗꯣ ꯑꯩꯅ ꯄꯥꯝꯕꯗꯤ ꯑꯩꯈꯣꯏꯒꯤ ꯑꯀꯣꯏꯕꯒꯨꯝꯕꯗ ꯊꯥꯕꯁꯦ
ꯑꯥ
ꯅꯅꯥꯎ ꯑꯩꯈꯣꯏꯅ ꯄꯥꯝꯖꯕꯗꯤꯀꯣ ꯑꯀꯣꯏꯕꯗ ꯊꯥꯕꯁꯦ ꯀꯔꯤ ꯍꯥꯏꯅꯩ ꯎꯍꯩ ꯋꯥꯍꯩꯒꯨꯝꯕꯀꯣ ꯃꯔꯨ ꯑꯣꯏꯅ
ꯎ
ꯑꯗꯨꯝꯕꯒꯤ ꯃꯇꯥꯡꯗꯗꯤ ꯎꯍꯩ ꯋꯥꯍꯩꯗꯣ ꯀꯥꯟꯅꯒꯗꯕ ꯍꯥꯏꯇꯥꯔꯦꯀꯣ ꯊꯥꯕ ꯍꯥꯏꯗꯤ ꯑꯩꯈꯣꯏꯅ ꯄꯣ ꯊꯣꯒꯔꯨꯝꯁꯨ ꯑꯣꯏꯖꯔꯦ ꯑꯥ ꯑꯥ ꯑꯗꯨꯒ ꯑ ꯑꯗꯨꯒ ꯀꯩ ꯍꯥꯏꯅꯤꯡ ꯃꯇꯝ ꯍꯥꯏꯗꯤ ꯀꯩꯅꯣꯗꯨꯅ ꯌꯣꯜꯂ ꯈꯣꯠꯂꯒꯁꯨ ꯌꯥꯔꯦ ꯑꯗꯨꯅ ꯆꯥꯕ ꯈꯣꯠꯄ ꯈꯣꯠꯄ
ꯃꯥꯅꯦ ꯃꯥꯅꯦ
ꯎꯝ ꯑꯗꯨꯃꯥꯏꯅ ꯇꯧꯕꯁꯨ ꯌꯥꯕꯅꯤꯅ ꯊꯥꯕ ꯈꯣꯠꯄ ꯑꯩꯗꯣ ꯏꯌꯥꯝꯕ ꯑꯣꯏꯝꯗꯤ ꯀꯔꯤꯝ ꯑꯍꯣꯡꯕꯗ ꯑꯗꯨꯝ ꯎꯕ ꯀꯩꯅꯣ ꯇꯧꯕꯒꯤ ꯃꯌꯥꯝ ꯂꯩꯔꯝꯃꯅꯤ ꯎꯝ
ꯑ ꯂꯩꯕꯕꯁꯤ ꯑꯗꯨꯝ ꯈꯔꯗꯤ ꯑꯗꯨꯝ ꯂꯩ ꯂꯩꯕꯨ ꯍꯧꯖꯤ ꯑꯩꯗꯤ ꯃꯥꯏꯁꯨ ꯃꯇꯝ ꯃꯇꯝꯒꯤ ꯍꯥꯏꯗꯤ ꯌꯥꯟꯗꯕ ꯁꯤꯖꯤꯟꯅꯕꯒꯤꯀꯣ ꯑꯗꯨ ꯃꯇꯝ ꯂꯥꯛꯄꯅꯤꯅ ꯁꯤꯖꯤꯟꯅꯗꯕ ꯌꯥꯗꯕꯅꯤꯅ ꯑꯗꯨꯝ ꯁꯤꯖꯤꯟꯅꯕꯒꯤ ꯌꯥꯌꯥꯟꯊꯣꯛ ꯈꯣꯠꯄ ꯑꯗꯨꯝ ꯇꯧꯋꯦ ꯇꯧꯕ
ꯎ ꯑꯗꯨꯝ ꯀꯩꯅꯣ ꯇꯧꯔꯝꯃꯅꯤ ꯌꯥꯔꯝꯕꯣꯏꯅꯁꯨ ꯍꯣꯡꯉꯝꯃꯅꯤ ꯌꯥꯝ ꯍꯧꯖꯤꯛ ꯃꯇꯝꯗꯤꯀꯣ ꯃꯤ ꯃꯌꯥꯝ ꯂꯣꯏ ꯑꯣꯟꯕꯅꯤꯅ ꯎꯝ
ꯄꯣꯄꯨꯂꯦꯁꯟ ꯌꯥꯝꯈꯠꯂꯛꯄꯅꯤꯅ ꯂꯩꯐꯝ ꯂꯩꯔꯛꯇꯕꯀꯣ
ꯃꯤ ꯈꯔꯗꯤꯀꯣ ꯏꯁꯤꯡ ꯑꯁꯥꯕ ꯇꯧꯔꯒ ꯑꯣꯠꯈꯥꯏꯌꯣ ꯃꯅꯝ ꯃꯍꯥ ꯅꯨꯡꯁꯤꯅꯕ ꯎꯝ ꯍꯥꯔꯃꯣꯅꯤꯌꯝ ꯂꯩ ꯉꯝꯗꯦ ꯆꯥꯅꯕꯩꯗꯤ ꯆꯦꯡ
ꯍꯣꯡꯕ ꯃꯇꯝꯗ ꯂꯩꯔꯝꯃꯤꯕ ꯎ ꯋꯥꯁꯤꯡꯁꯤ ꯌꯥꯟꯊꯠꯇꯕ ꯌꯥꯗꯦꯗꯣ ꯎ ꯋꯥ ꯎ ꯋꯥ ꯂꯩꯅ ꯂꯩꯅ ꯑꯗꯨꯝ ꯑꯥ ꯑꯁꯣꯡꯕ ꯃꯔꯛꯇꯨꯗꯗꯤ ꯂꯩꯕ ꯌꯥꯗꯝꯅꯤꯅ
ꯎꯝ
ꯇꯝꯕꯤꯕ ꯎ ꯋꯥꯁꯤꯡꯗꯨꯗꯤ ꯑꯃꯨꯛ ꯂꯣꯏ ꯌꯥꯟꯊꯠꯄꯤꯅꯤꯗꯣ
ꯎꯝ ꯑꯍꯣꯡꯕꯁꯦ ꯂꯥꯛꯄꯅꯦꯕ ꯍꯥꯏꯗꯤ ꯀꯔꯤ ꯍꯥꯏꯅꯤ ꯎ ꯋꯥ ꯌꯥꯟꯊ ꯈꯣꯊꯠꯂꯒ ꯍꯥꯏꯗꯤ ꯍꯣꯏ ꯏꯌꯥꯝꯕꯅ ꯍꯥꯏ ꯑꯗꯨꯃꯥꯏꯅ ꯂꯩꯕ ꯈꯣꯠꯄ ꯍꯥꯏꯗꯤ ꯂꯩꯔꯛꯄ ꯗꯔꯀꯥꯔ ꯇꯥꯕꯅꯤꯅ ꯍꯥꯏꯗꯤ ꯎ ꯋꯥ ꯍꯥꯏꯗ ꯌꯥꯟꯊꯛꯄ ꯃꯁꯥꯟꯅ ꯇꯥꯕꯅꯦꯕ ꯑꯗꯨꯗꯒꯤ ꯃꯤ ꯅꯨꯡꯗꯨꯅ ꯂꯩꯒ ꯌꯨꯝꯅꯨꯡ ꯌꯨꯝ ꯅꯨꯡ ꯁꯥꯕ ꯍꯥꯏꯔꯣꯀꯣ ꯌꯨꯝ ꯅꯨꯡ ꯁꯥꯕ ꯈꯣꯠꯄ ꯀꯩꯅꯣ ꯀꯩ ꯀꯩ ꯇꯧꯕ ꯈꯣꯠꯄꯗ ꯑꯗꯨꯝ ꯎ ꯋꯥꯁꯦ ꯑꯗꯨꯝ ꯌꯥꯟꯈꯠꯂꯛꯑꯗꯤꯅꯦꯕ ꯍꯧꯖꯤꯛꯇꯤ ꯑꯗꯨꯝ ꯁ ꯈꯄꯗ ꯀꯁꯤ ꯎ ꯌꯥꯝ ꯆꯪꯉꯦ ꯍꯥꯏꯕ ꯅꯠꯇ꯭ꯔꯦ ꯑꯃ ꯑꯗꯣ ꯑꯩꯈꯣꯏꯅ ꯎ ꯋꯥꯁꯤꯦ ꯌꯥꯝ ꯊꯠꯂꯦ ꯍꯥꯏꯔꯒꯁꯨ ꯈꯔ ꯍꯥꯏꯗꯤ ꯃꯥꯒ ꯍꯥꯌꯦꯡ ꯃꯍꯨꯠ ꯁꯤꯟꯕ ꯌꯥꯕ ꯎ ꯑꯅꯤ ꯑꯍꯨꯝ ꯃꯔꯤ ꯃꯉꯥ ꯑꯣꯏꯔꯁꯨꯀꯣ ꯊꯥꯕꯤꯔꯗꯤ ꯐꯩꯗꯅ
ꯍꯥꯟꯅꯗꯤ ꯊꯥꯕꯒꯤ ꯋꯥꯈꯜꯁꯦ ꯄꯥꯛꯅ ꯂꯩꯅꯗ꯭ꯔꯦꯗ
ꯅꯠꯇ꯭ꯔꯒꯗꯤ ꯀꯩꯅꯣ ꯇꯧꯗ꯭ꯔꯦꯕ ꯍꯥꯏꯗꯤ ꯁꯨꯝꯃꯥꯡꯗꯔꯛ ꯁꯨꯝꯃꯥꯡꯗꯔꯛ ꯁꯨꯝ ꯃꯈꯣꯏꯗ ꯍꯧꯕ ꯆꯥꯡꯖꯦ ꯁꯨꯝ ꯋꯥꯠꯁꯤꯜꯂꯛꯑꯕꯅꯤꯅ ꯁꯥꯕꯔꯣꯝ ꯑꯥ ꯑꯗꯨꯗꯒꯤꯗꯤ ꯀ꯭ꯂꯥꯏꯃꯦꯠ ꯆꯦꯟꯖ ꯂꯥꯛꯄ ꯏꯁꯤꯡ ꯏꯆꯥꯎ ꯇꯣꯏꯅ ꯊꯣꯛꯄ ꯁꯨꯝꯕ ꯍꯥꯏꯗꯤ ꯑꯩꯈꯣꯏꯒꯤ ꯅꯦꯆꯔꯒꯤ ꯑꯣꯏꯕ ꯅꯠꯇꯕ ꯈꯨꯠꯁꯦꯝꯒꯤ ꯑꯣꯏꯅ ꯏꯁꯥꯅ ꯁꯦꯝꯖꯕ ꯖꯥꯠꯁꯦꯀꯣ ꯑꯗꯨꯝꯕꯗ ꯇꯧ ꯂꯩꯔꯦꯕ ꯃꯁꯤꯃꯛꯁꯦ ꯐꯅꯕ ꯑꯩꯈꯣꯏꯒꯤ ꯂꯩꯀꯥꯏꯒꯤ ꯂꯦꯕꯦꯜꯗꯒꯤ ꯁ꯭ꯀꯨꯜꯒꯤ ꯂꯦꯚꯦꯜꯗꯒꯤ ꯑꯩꯈꯣꯏ ꯑꯦꯋꯥꯔꯅꯦꯁꯀ ꯄꯤꯗꯅ ꯂꯩꯗꯅ ꯑꯗꯨꯗꯒꯤꯗꯤ ꯁ꯭ꯀꯨꯜ ꯁ꯭ꯀꯨꯜꯗ ꯆꯠ ꯆꯠꯇꯅ ꯂꯩꯔꯤꯕ ꯂꯅꯥꯏ ꯂꯨꯞ ꯁꯪꯁꯊꯥꯟꯗꯒꯤ ꯀꯩ ꯀꯩ ꯂꯩꯔꯤ ꯃꯌꯥꯝꯁꯤꯅ ꯈꯔ ꯇꯧꯕꯤꯔꯗꯤ ꯈꯔ ꯃꯈꯩꯗꯤ ꯐꯒꯗ꯭ꯔꯥ ꯍꯥꯏꯅ ꯈꯜꯂꯤꯌꯦ
ꯃꯥꯅꯦ ꯑꯗꯨꯅꯦ ꯇꯧꯔꯛꯑꯗꯤ ꯍꯜꯂꯣ ꯆꯞꯈ꯭ꯔꯦ ꯆꯞꯈ꯭ꯔꯦ ꯇꯧꯔꯤꯖꯦ ꯑꯥ ꯁꯦꯟꯗꯜ ꯃꯥꯡꯒꯔꯦ